ꯍꯜꯂꯣ ꯇꯥꯕ꯭ꯔꯣ
ꯇꯔꯦ
ꯅꯨꯡꯉꯥꯏꯔꯤꯕ꯭ꯔꯣ
ꯅꯨꯉꯥꯏꯔꯦ ꯅꯨꯉꯥꯏꯔꯦ
ꯅꯨꯡꯉꯥꯏꯕꯗꯣ ꯅꯨꯡꯉꯥꯏꯕꯗꯣ ꯅꯪꯒꯤ ꯄꯨꯟꯁꯤꯁꯦ
ꯀꯥꯏ ꯂꯩꯌꯦ
ꯆꯥꯛꯈꯨꯝꯗ ꯂꯩꯌꯦ ꯆꯥꯛꯈꯨꯝꯗ
ꯆꯥꯛ ꯍꯦꯜꯖꯥꯦ ꯁꯦꯃꯤꯔꯣ
ꯁꯦꯝꯗꯦ ꯍꯤꯞꯄꯤ ꯆꯥꯛ ꯊꯣꯡꯉꯤ ꯁꯤꯗ ꯆꯥꯛ ꯊꯣꯡꯅꯕ ꯃꯩ ꯂꯥꯛꯇꯕꯗꯨꯒꯤ ꯁꯤꯡꯗ ꯊꯣꯡꯖꯔꯦ ꯍꯧꯖꯤꯛ ꯑꯗꯨꯒ ꯑꯩ ꯑꯌꯨꯛꯀꯤ ꯑꯣꯛꯁꯥ ꯊꯣꯡꯕꯒ ꯑꯗꯨꯒ ꯎꯁꯣꯏ
ꯑ ꯍꯥꯎꯏꯅꯦ ꯑꯩꯈꯣꯏꯗꯤ ꯑꯣꯛꯁꯥꯁꯦ ꯆꯥꯕ ꯌꯥꯔꯣꯏ ꯍꯥꯌꯦꯅꯦ
ꯐꯔꯦꯗꯥ ꯅꯪ ꯇꯥꯔꯨꯨꯔꯅꯣ ꯑꯩꯗꯤ ꯑꯍꯥꯎ ꯑꯍꯥꯎꯕꯛꯇ ꯇꯥꯒꯅꯤ ꯇꯔꯀꯥ ꯇꯥꯗꯦ
ꯅꯪꯒꯤ ꯑꯍꯥꯎ ꯑꯍꯥꯎꯕ ꯆꯥꯔꯤꯗꯣ ꯌꯦꯟ ꯃꯐꯩ ꯀꯩꯀꯥ ꯌꯥꯝ ꯆꯥꯔꯤꯗꯣ ꯍꯖꯤ ꯆꯥꯕ ꯐꯪꯗꯦ ꯂꯩꯕꯤꯒꯦ ꯍꯥꯏꯔꯒ ꯂꯩꯁꯨ ꯂꯩꯕꯤꯗꯦ
ꯄꯩꯁꯥ ꯈꯔ ꯇꯤꯟꯕꯩ ꯋꯥꯅꯤ ꯂꯩꯕꯤꯒꯦꯅ ꯑꯁꯤ ꯑꯁꯤꯗ ꯑꯁꯤꯗ ꯂꯥꯛꯑꯒ ꯃꯌꯥꯝ ꯑꯃ ꯂꯩꯕꯤꯒꯦ
ꯀꯦꯛ ꯈꯛꯇ ꯂꯩꯔꯒ ꯇꯣꯛꯈ꯭ꯔꯦ ꯌꯦꯟ ꯃꯐꯩ ꯆꯥꯕ ꯐꯪꯗ ꯗ꯭ꯔꯦ
ꯌꯦꯜ ꯐꯩꯒ ꯆꯥꯅꯤꯡꯉꯦꯗ ꯑꯩꯗꯤ
ꯎꯝ ꯑꯩꯗꯤ ꯌꯦꯟ ꯃꯐꯩ ꯇꯥꯅꯤꯡꯉꯦ ꯃꯁꯥ ꯑꯗꯨꯒ ꯃꯁꯥ
ꯌꯨꯝꯗꯒꯤ ꯀꯔꯝ ꯀꯥꯟꯗ ꯍꯜꯂꯛꯀꯦ
ꯉꯔꯥꯡ ꯅꯨꯡꯗꯥꯡ ꯄꯨꯡ ꯃꯉꯥꯗ
ꯑꯣ
ꯂꯧ ꯂꯣꯏꯅ ꯆꯠꯈꯤꯕ ꯑꯗꯨꯒꯤ ꯑꯉꯥꯡꯗꯣ ꯍ ꯂꯩꯍꯧꯕ ꯑꯩꯈꯣꯏ ꯂꯩꯔꯦ ꯀꯗꯔꯣ ꯀꯗꯔ ꯌꯥꯝꯝ ꯍꯥꯏꯌꯦ
ꯀꯅꯥ
ꯇꯥꯏ
ꯀ ꯀꯩꯗꯧꯔꯒꯦ
ꯌꯦꯉꯣ ꯍꯥꯏꯕ ꯃꯃꯤꯠ ꯎꯁꯤꯜꯂꯦꯕꯀꯣ ꯑꯩꯅ ꯄꯦꯄꯔꯅ ꯀꯔꯤ ꯁꯥꯃꯟꯕꯒꯤ ꯀꯩ ꯍꯥꯏꯅꯤ ꯍ ꯑꯁꯥ ꯂꯩꯇ꯭ꯔꯦ
ꯎꯁꯜꯂꯒ ꯇꯨꯝꯁꯨ ꯇꯨꯝꯗꯦ
ꯑꯩꯈꯣꯏꯗꯤ ꯕ꯭ꯔꯦꯛꯐꯥꯁꯇꯤ ꯇꯧꯔꯦ ꯑꯗꯨꯕꯨ ꯆꯥꯛꯕꯨꯗꯤ ꯆꯥꯗ꯭ꯔꯤꯌꯦ
ꯑꯣ ꯀꯥꯏꯗ ꯆꯥꯒꯅꯤ ꯀꯥꯏ ꯍꯦꯟꯗꯥꯡ ꯆꯥꯒꯅꯤ
ꯈꯪꯗꯦ ꯑꯣꯗꯔ ꯇꯧꯔꯣꯏꯔꯥ ꯃꯄꯥꯟ ꯆꯠꯇꯣꯏꯔꯥ ꯈꯪꯗꯦ
ꯑꯣ ꯌꯥꯝ ꯅꯨꯡꯉꯥꯏꯅꯦ ꯑꯗꯨꯗꯤ
ꯕ꯭ꯔꯛ ꯐꯥꯁꯄꯨꯗꯤ ꯄꯔꯥꯊꯥ ꯆꯥꯏ ꯄꯔꯥꯊꯥ ꯀꯦꯔꯂꯥ ꯄꯔꯊꯥ
ꯑꯦ ꯅꯪꯁꯨ
ꯑꯥ ꯑꯩꯗꯤ ꯔꯣꯇꯤ ꯑꯗꯨꯝ ꯆꯥꯕ ꯍꯥꯏꯅꯈ꯭ꯔꯦ
ꯑꯣ ꯑꯦꯅꯔꯗꯤ ꯑꯗꯨꯅ ꯅꯪ ꯍꯧꯖꯤꯛ ꯄꯥꯜꯂꯛꯄꯗꯣ ꯑꯗꯨꯗ ꯂꯩꯔꯣ ꯍꯥꯏꯕ
ꯅꯨꯃꯤꯠ ꯑꯃꯈꯛꯇꯒꯤ ꯂꯧꯕꯅꯤꯅ ꯁꯤ ꯃꯣ ꯍꯥꯜꯂꯅꯦ ꯉꯁꯥꯏ ꯃꯥ ꯔꯦꯁꯇꯨꯔꯦꯟꯗ ꯆꯠꯂꯦꯕ ꯑꯣꯗ ꯐꯣꯟ ꯋꯥꯔꯤ ꯁꯥꯕꯗꯤ ꯌꯥꯕꯅꯦꯕ ꯑꯗꯨꯕꯨ ꯑꯩꯁꯦ ꯌꯥꯝ ꯇꯨꯝꯅꯤꯡꯕꯗꯒ ꯑꯗꯨ ꯑꯗꯨꯝ ꯇꯨꯝꯊꯣꯛꯈ꯭ꯔꯦ ꯍꯧꯖꯤ ꯍꯒ ꯍꯒ ꯇꯪꯉꯔꯦ ꯑꯗꯣ ꯃꯥ ꯔꯦꯁꯇꯨꯔꯦꯟꯗꯒꯤ ꯂꯥꯛꯑꯒ ꯃꯥꯅ ꯍꯧꯗꯣꯛꯄ ꯑꯗꯨꯒꯤ ꯍꯧꯗ ꯍꯧꯒꯠꯂꯛꯏꯅꯦ
ꯑꯣ ꯑꯗꯨ ꯇꯥꯕ꯭ꯔꯣ ꯑꯩ ꯅꯍꯥꯟ ꯅꯪꯉꯣꯟꯗꯒꯤ ꯂꯧꯕꯗꯣ
ꯑꯥ
ꯃꯥꯒꯤ ꯊꯥꯕ ꯌꯥꯔꯀꯥꯟꯗ ꯄꯤꯌꯦꯀꯣ ꯑꯗꯨꯗꯤ ꯌꯥꯏꯗꯅ ꯅꯪꯒꯤ ꯆꯤꯟꯒꯦꯗꯅ ꯍꯧꯖꯤꯛ ꯎꯆ
ꯑ ꯑ ꯇꯥꯡ ꯇꯥꯡ ꯇꯔꯥ ꯇꯥꯡ ꯇꯔꯥ ꯃꯅꯨꯡꯗ ꯍ ꯂꯥꯛꯑꯗꯤ ꯌꯥꯅꯤ
ꯑꯗꯣ ꯑꯩ ꯅꯍꯥꯟ ꯀꯩꯅꯣꯒꯤ ꯄꯤꯅꯤꯡꯉꯥꯏ ꯂꯩ ꯍꯥꯏꯕꯗꯣ ꯑꯩꯈꯣꯏ ꯈꯨꯟ ꯃꯥꯟꯅꯕꯗꯣ ꯅꯨꯄꯤ ꯑꯃ ꯑꯃꯗꯣ
ꯑꯥ ꯑꯥ
ꯄꯤꯅꯤꯡꯉꯥꯏ ꯑꯃꯨꯛ ꯁꯨꯗ꯭ꯔꯦ ꯑꯃ ꯑꯃꯨꯛꯇ ꯄꯤꯊꯣꯛꯈ꯭ꯔꯦ ꯎꯝ ꯌꯨꯝꯗꯄꯁꯨ ꯎꯝ ꯆꯪꯉꯦꯗꯅ ꯑꯗꯣ ꯃꯀꯣꯛꯇꯣ ꯑꯗꯨꯒꯤ ꯀꯣꯏꯅꯗ꯭ꯔꯕ ꯑꯩꯉꯣꯟꯗ ꯌꯥꯎꯗ꯭ꯔꯦꯕ ꯍꯧꯖꯤꯛꯇꯤ ꯑꯩꯉꯣꯟꯗ ꯃꯥꯁꯨ ꯊꯥꯕ ꯌꯥꯂꯦ ꯍꯥꯏꯕꯀꯣ ꯂꯤꯃꯤꯠ ꯁꯨꯔꯦ ꯍꯥꯏꯕ ꯍꯥꯏꯗꯤ ꯃꯣꯏꯗꯤ ꯗꯨꯀꯥꯟ ꯐꯝꯕꯅꯤꯅ ꯀꯥꯞꯊꯣꯛ ꯀꯥꯞꯁꯤꯟ ꯇꯧꯕꯗꯀꯣ ꯑꯗꯨꯒꯤ ꯌꯥꯝ ꯊꯔꯛꯀꯗꯕ ꯂꯩ ꯃꯥ
ꯎꯝ
ꯑ
ꯑꯧꯍꯥ ꯆꯥꯛ ꯂꯥꯝꯃꯦ ꯆꯥꯛ ꯂꯥꯝꯃꯦ
ꯆꯥꯔꯣ ꯑꯍꯥꯎ ꯑꯍꯥꯎ
ꯆꯥꯛꯂꯥꯃꯦ ꯉꯣꯟꯗ ꯍꯥꯏꯔꯤꯅꯤ ꯆꯥꯛ ꯂꯥꯃꯦ ꯑꯦꯛꯁꯟ ꯇꯧꯔꯒ
ꯑꯣ ꯉꯁꯥꯏ ꯅꯣꯡ ꯃꯥꯁꯨ ꯀꯥꯏ ꯍꯥꯏꯕ꯭ꯔꯥ
ꯍꯥꯥ
ꯃꯥꯁꯨꯨ ꯀꯩꯅꯣ
ꯃꯥꯁꯨ ꯉꯔꯥꯡ ꯂꯥꯛꯄꯅꯦ ꯉꯔꯥꯡ ꯍꯥꯏꯗꯤ ꯑꯣ ꯑꯌꯨꯛ ꯄꯨꯡ ꯑꯍꯨꯝ ꯑꯍꯨꯝ ꯃꯈꯥꯏ ꯅꯣꯏ ꯌꯧꯔꯛꯑꯦ ꯁꯤꯗ
ꯎꯝ
ꯑꯃꯨꯛ ꯆꯠꯂꯅꯤ ꯍꯌꯦꯡ ꯍꯌꯦꯡ ꯆꯠꯂꯒ ꯇꯥꯡ ꯑꯥ ꯇꯥꯡ ꯇꯔꯥ ꯃꯅꯨꯡꯗ ꯍꯜꯂꯛꯅꯕ ꯇꯧꯒꯦ ꯍꯥꯏꯕꯅꯤ
ꯑꯣ
ꯃꯣꯏꯁꯦ ꯑꯣꯄꯔꯦꯁꯟ ꯀꯩ ꯀꯩꯅꯣ ꯂꯩꯌꯦꯕ ꯑꯗꯨꯒꯤ
ꯑ ꯐꯔꯦ ꯑꯗꯨ
ꯑꯣ
ꯎꯝ
ꯍ
ꯎꯝ ꯉꯔꯥꯡ ꯅꯍꯥꯟ ꯌꯨꯝ ꯆꯠꯄꯗꯣ
ꯑꯥ
ꯇꯥꯟꯁꯦ ꯃꯒ ꯆꯑ ꯇꯥꯟꯗ ꯑ ꯇꯣꯠꯄꯗꯣ ꯀꯟꯃꯟꯕꯒꯤ ꯇꯛꯄꯁꯨ ꯌꯥꯗ꯭ꯔꯦ ꯍꯥꯎꯁꯨ ꯍꯥꯎꯗ꯭ꯔꯦ ꯀꯜꯂꯦ ꯑ
ꯑꯥ
ꯑꯩꯅ ꯑꯩꯅ ꯂꯩ ꯤꯕ
ꯑꯆꯥꯆꯥ
ꯑꯩꯅ ꯑꯩꯅ ꯄꯤꯕꯤꯔꯒꯦ ꯍꯥꯏꯔꯒ ꯑꯅꯤ ꯀꯦꯖꯤ ꯑꯅꯤꯅꯦ ꯊꯥꯎꯅꯦ ꯂꯩꯔꯒ
ꯇꯂ ꯈꯔ ꯀꯜꯂꯦ ꯑꯗꯨꯅ ꯇꯛꯄꯁꯨ ꯋꯥꯏ ꯍꯥꯎꯁꯨ ꯍꯥꯎꯇꯦꯛ ꯀꯜꯂꯦ ꯁꯥꯏꯕꯗ ꯋꯥꯏ
ꯇꯟꯒ ꯁꯤꯡꯖꯨꯒ ꯆꯥꯔꯦ
ꯁꯤꯡꯖꯨ ꯑꯩꯁꯨ ꯁꯤꯡꯖꯨ ꯌꯥꯝ ꯆꯥꯅꯤꯡꯉꯦ
ꯆꯠꯖꯔꯣ ꯑꯗꯨꯗ ꯂꯩꯔꯒ
ꯁꯤꯡꯖꯨ ꯆꯥꯅꯕꯁꯤꯅ ꯀꯩ ꯀꯩꯅꯣ ꯑꯩꯈꯣꯏ ꯈꯨꯟꯗ ꯐꯪꯕꯗꯣ ꯇꯥꯡꯉꯝꯒꯅꯤ ꯐꯪꯗꯤ ꯐꯪꯒꯅꯤ ꯑꯕꯣ
ꯐꯪꯔꯝꯒꯅꯤ ꯀꯩꯅꯣ ꯗꯨꯀꯥꯟ ꯂꯩꯔꯝꯒꯅꯤ
ꯑꯪ꯭ꯔ
ꯆꯅꯤꯡꯪ ꯑꯗꯤ ꯅꯪ ꯑꯆꯥꯄꯣꯠ ꯂꯩꯔꯒ ꯆꯥꯗꯣꯏ ꯁꯔꯨꯛ ꯑꯗꯨ ꯂꯩꯔꯒ ꯆꯠꯊꯣꯛꯑꯣꯗꯅ
ꯑꯆꯥꯄꯣꯠꯁꯦ ꯑꯆꯥꯄꯣꯠꯀꯁꯦ ꯆꯥꯅꯤꯡꯕ ꯐꯥꯎꯗꯦꯗ ꯅꯍꯥꯟꯁꯨ ꯑꯩ ꯕ꯭ꯂꯤꯡꯀꯤꯠꯇꯒꯤ ꯑꯆꯥꯄꯣꯠ ꯑꯣꯗꯔ ꯇꯧꯋꯦꯕ ꯀꯩꯅꯣ ꯆꯤꯞꯁ ꯃꯌꯥꯝ ꯑꯃ ꯑꯣꯗꯔ ꯇꯧꯔꯒ ꯏꯊꯟꯇ ꯆꯥꯕ ꯅꯨꯡꯉꯥꯏꯗꯅ ꯍꯞꯇꯥ ꯑꯅꯤ ꯑꯍꯨꯝ ꯑꯗꯨꯝ ꯊꯝꯃꯒ ꯃꯣꯏ ꯑꯩꯒꯤ ꯔꯨꯝꯃꯦꯠꯁꯤꯡꯒ ꯆꯥꯃꯤꯟꯅꯁꯦ ꯍꯥꯏꯔꯒ ꯑꯩꯗꯤ ꯈꯤꯇꯪ ꯑꯗꯨꯝ ꯇ ꯄꯨꯨꯊ꯭ꯔꯤ ꯕꯥꯏꯛ ꯆꯥꯔꯒ ꯑꯗꯨꯝ ꯆꯥꯗ꯭ꯔꯦ ꯑꯩ
ꯑꯝ ꯀꯩꯅꯣꯗ ꯆꯅꯤꯡꯉ ꯐꯔ ꯀꯣꯣꯟꯣꯛ ꯇ ꯆꯅꯤꯉ
ꯑꯁꯤꯗ ꯂꯣꯏꯅ ꯐꯪꯉꯦ ꯀꯩ ꯀꯩꯅꯣ ꯑꯁꯤꯗ ꯗꯨꯀꯥꯟ ꯃꯌꯥꯝ ꯑꯃ ꯂꯩꯌꯦ ꯁꯅꯛꯄꯗ
ꯃꯀꯣꯕꯔꯤ ꯄꯥꯏ ꯂꯩꯇꯅꯦ
ꯑꯣꯈꯣꯒ ꯌꯥꯎꯗꯗꯤꯦ ꯎ ꯄꯥꯏ ꯂꯩꯇꯦ ꯈꯪ꯭ꯔꯦ
ꯀꯨꯀꯔꯒꯤ ꯃꯈꯣꯟ ꯇꯥꯕ꯭ꯔꯥ ꯎꯝ ꯍꯥꯥꯕ ꯇ ꯍꯥꯅꯤ ꯀꯩꯅꯅ ꯆꯈꯨꯗ ꯂꯩꯗꯤ
ꯏꯅꯦꯈꯣꯏꯗꯤ
ꯔꯏ ꯇꯥꯛ ꯍꯣꯡꯉꯦ
ꯑ
ꯑꯃ ꯅ ꯐꯃ ꯀ ꯐꯣꯔꯅꯤ ꯑꯦꯗꯤ
ꯃꯥ ꯃꯥꯕꯣ ꯅꯣꯡꯃꯤꯠ ꯇꯥꯔꯕꯣ
ꯃꯝꯗ꯭ꯔꯤꯦꯗ ꯉꯁꯥꯏ ꯅꯣꯡ ꯆꯨꯕꯒꯤ ꯀꯩꯅꯣ ꯇꯧ
ꯑꯉꯥꯡꯗꯣ ꯑꯃꯨꯛ ꯂꯥꯛꯇ꯭ꯔꯕ꯭ꯔꯣ
ꯂꯥꯛꯇꯦ ꯑꯩ ꯉꯔꯥꯡ ꯅꯨꯡꯗꯥꯡ ꯆꯠꯂꯦ ꯍꯩꯕꯤꯕ
ꯎꯝ ꯀꯩ ꯀꯔꯤ ꯍꯥꯏ
ꯑꯩ ꯏꯁꯇꯦꯇꯁꯇꯥ ꯊꯥꯒꯠꯄꯗꯣ
ꯑꯥ ꯑꯥ ꯑꯥ
ꯑꯗꯣ ꯃꯨꯟ ꯌꯥꯝꯅꯗꯤ ꯃꯨꯟꯗꯦꯗꯥ
ꯃꯌꯥꯝ ꯑꯃꯥ ꯄꯥꯜꯂꯝꯃꯦꯅꯦ
ꯑꯁ ꯀꯦꯟꯈ꯭ꯔꯦ ꯍꯥꯏ ꯀꯦꯜꯂꯦ ꯍꯥꯏꯗꯨꯏꯔ ꯇꯥꯏꯌꯦ ꯍꯥꯏꯗꯨꯏꯔ ꯈꯪꯗꯦ
ꯎꯝ
ꯍꯩꯅꯣꯗꯨꯁꯨ ꯌꯥꯝ ꯍꯥꯎꯋꯦ ꯌꯥꯝ ꯊꯨꯝꯃꯦ
ꯑꯃꯣꯏ ꯑꯩꯈꯣꯏ ꯍꯩꯅꯧꯗꯣ ꯏꯁꯇꯦꯇꯁ ꯎꯕꯗꯥꯗꯤ ꯐꯣꯇꯣ ꯎꯕꯗꯥꯗꯤ ꯇꯤꯟꯒꯁꯦ
ꯑꯧ ꯌꯥꯎꯗꯤꯌꯦ ꯑꯩꯁꯨ ꯉꯔꯥꯡ ꯄꯨꯔꯛꯑꯦ
ꯑꯝ ꯑ ꯏꯅꯦꯁꯨ ꯉꯔꯥꯡ ꯏꯅꯦꯒꯁꯦ ꯑꯩ ꯋꯥꯔꯤ ꯁꯥꯏꯌꯦꯕ ꯀꯔꯝꯀꯥꯟꯗ ꯇꯤꯛꯀꯦꯠ ꯀꯛ ꯇꯩꯅꯣ ꯑꯗꯣ ꯍꯥꯏꯔꯛꯑꯣ ꯍꯥꯏꯔꯛꯑꯗꯤ ꯄꯩꯁꯥ ꯊꯥꯔꯛꯀꯦ ꯌꯥꯏꯌꯦꯕ
ꯑꯣ ꯑꯩꯉꯣꯟꯗꯗꯤ ꯀꯥꯔꯤꯝ ꯍꯥꯏꯗꯦ
ꯑꯗꯣ ꯅꯪ ꯀꯩ ꯈꯨꯝꯈ꯭ꯔꯥꯕ
ꯑꯩ ꯍꯥꯏꯒꯦ ꯌꯦꯡꯉꯥꯒ ꯍꯥꯏꯔꯛꯀꯦ ꯇꯤꯛꯀꯦꯠꯁꯦ ꯌꯥꯝ ꯇꯥꯡꯉꯝꯃꯦ ꯑꯗꯨꯒ ꯑꯩ ꯌꯦꯡꯒ ꯃꯇꯥꯡ ꯆꯥꯕꯗ ꯑꯩ ꯑꯃꯨꯛ ꯍꯥꯏꯔꯛꯀꯦ ꯍꯥꯏꯈꯤꯕꯅꯦ
ꯑꯇꯣꯞꯄ ꯋꯥꯔꯤꯗꯤ
ꯑꯇꯣꯞꯄ ꯋꯥꯔꯤꯗꯤ ꯁꯥꯗꯦꯗ ꯑꯗꯨꯝ ꯗꯤꯁꯥꯏꯠ ꯇꯥꯔꯣ ꯑꯃꯨꯛ ꯐꯥꯎꯔꯛꯑꯣ ꯍꯥꯏꯌꯦ
ꯑꯣ
ꯑꯗꯣ ꯅꯣꯏ ꯅꯪ ꯃꯈꯥ ꯆꯠꯄꯗꯨꯕꯨ ꯃꯈꯥ ꯂꯩꯀꯥꯏꯗ ꯆꯠꯄꯗꯨꯕꯨ ꯀꯩ ꯀꯩ ꯍꯥꯏꯔꯛꯀꯦ ꯀꯩꯁꯨ ꯍꯥꯏꯔꯛꯇ꯭ꯔꯣ
ꯀꯩꯝ ꯍꯥꯏꯔꯛꯇꯦꯗ ꯍꯪꯉꯛꯑꯦ ꯑꯩꯉꯣꯟꯗ
ꯀꯩ ꯍꯪꯉꯛꯀꯦ
ꯈꯣꯏ ꯑꯩꯈꯣꯏ ꯕꯥꯅ ꯍꯥꯟꯅ ꯍꯥꯏꯔꯝꯗꯥꯠꯅꯤ
ꯀꯔꯤ
ꯅꯪ ꯀꯔꯝ ꯀꯥꯟꯗ ꯑꯃꯨꯛ ꯇꯠꯇꯨꯏꯅꯣ ꯍꯥꯏꯕ ꯈꯪꯗ꯭ꯔꯤꯔꯥ ꯍꯥꯏꯕ ꯅꯪ ꯀꯩꯅꯣꯝ ꯃꯅꯥꯛꯀ ꯇꯠꯅꯤ ꯍꯥꯏꯗꯥꯏꯅꯦ ꯍꯥꯏꯕ
ꯀꯅꯥ ꯀꯅꯥ ꯀꯅꯥꯅ ꯍꯪꯉꯤꯅꯣꯕ
ꯎꯝ ꯅꯣꯏ ꯅꯥꯟ ꯃꯅꯦꯝꯕꯣꯛ
ꯑ ꯑ ꯑꯗꯣ ꯀꯔꯤ ꯀꯔꯤ ꯍꯥꯏꯔꯛꯀꯦ
ꯑꯗꯨ ꯈꯛꯇꯅꯤꯗ ꯑꯩꯅ ꯈꯪꯗ꯭ꯔꯤꯗ ꯍꯥꯏꯕ
ꯑꯗꯨꯒ ꯀꯩꯝꯇ ꯍꯥꯏꯔꯛꯇ꯭ꯔꯣ
ꯍꯥꯏꯔꯛꯇꯦ ꯍꯣꯏ ꯍꯥꯏꯔꯛꯇꯦ ꯍꯣꯏ ꯑꯩꯈꯣꯏ ꯐꯣꯟꯗ ꯃꯤꯁꯣꯗ ꯄꯣꯠ ꯍꯣꯡꯕ ꯌꯦꯡꯉꯥꯒ ꯑꯣꯗꯔ ꯇꯧꯔꯒ ꯑꯩ ꯌꯨꯝ ꯍꯜꯂꯛꯑꯦ
ꯎꯝ ꯀꯅꯥ ꯀꯅꯥ ꯂꯩꯒꯦ ꯌꯨꯝꯗ
ꯑꯝ ꯂꯣꯢ ꯂꯩꯌꯦ
ꯎꯝ
ꯃꯥꯄꯥꯁꯨ ꯂꯩ ꯃꯥꯕꯣꯛꯁꯨ ꯂꯩꯌꯦ ꯂꯣꯏꯅ ꯂꯩ ꯑꯩ ꯂꯛ ꯂꯩꯌꯦ ꯍꯣꯏ ꯂꯧ ꯂꯧ ꯆꯠꯄꯥ ꯃꯥꯜꯂꯦ ꯈꯣꯏꯕꯗꯣ
ꯅꯪꯉꯣꯟꯗ ꯀꯩꯝꯇ ꯍꯥꯏꯔꯛꯇ꯭ꯔꯣ ꯃꯄꯥꯗꯤ
ꯍꯥꯏꯔꯛꯇꯦ
ꯋꯥꯔꯤꯁꯨ ꯁꯥꯗꯦ
ꯑꫭ ꯑꯣ ꯅꯍꯥꯟ ꯃꫭꯝ ꯄꯥꯛ ꯇꯥꯈꯤꯕꯗꯨꯁꯨ ꯍꯥꯏꯔꯛꯈꯤꯗ꯭ꯔꯦ ꯐꯪꯗ꯭ꯔꯥ ꯖꯥꯠꯂꫭ ꯈꯪꯗꯦ ꯑꯗꯨꯁꯨ ꯌꯥꯝ ꯀꯥꯟꯅꯕꯅꯤꯅꯦ ꯀꯩꯅꯣ ꯎꯝ ꯎꯝ ꯐꯃꯨꯡꯒꯣ
ꯑꯥ
ꯅꯍꯥꯟ ꯇꯥꯍꯧꯋꯦ ꯍꯥꯏꯕꯅꯦꯕꯀꯣ ꯍꯜꯂꯛꯄꯗ
ꯀꯩ ꯐꯃꯨꯡ
ꯑꯁ ꯃꯣꯝꯄꯥꯛ ꯍꯥꯏꯔꯒ ꯃꯦꯇ꯭ꯔꯦꯁꯇꯣ
ꯑꯥ
ꯑꯗꯨ ꯇꯥꯍꯧꯋꯦ ꯍꯥꯏꯌꯦꯕ ꯂꯝꯕꯤꯗ
ꯂꯝꯕꯤꯗ ꯀꯩ ꯂꯝꯕꯤꯗ ꯀꯅꯥꯅ ꯄꯨꯔꯛꯄ
ꯑꯩ ꯂꯥꯛꯄꯒꯤ ꯔꯤꯗꯣ ꯃꯥꯅ ꯊꯧꯕ ꯒꯥꯔꯤꯗꯣ ꯇꯥꯍꯧꯕ ꯑꯩꯈꯣꯏꯗꯤ ꯈꯪꯗꯕ ꯑꯥ ꯌꯧꯔꯕ ꯑꯗꯨꯒ ꯃꯤꯅ ꯑꯃꯨꯛ ꯇꯧꯔꯛꯄ ꯇꯥꯍꯧꯋꯦ ꯍꯥꯏꯌꯦꯅ ꯇꯧꯔꯛꯄ ꯑꯃꯨꯛ ꯇꯧꯕꯗ ꯌꯥꯎꯔꯝꯗꯑ ꯂꯩꯔꯝꯗꯑ ꯍꯥꯏꯕ ꯇꯥꯔꯝꯗꯦ ꯍꯥꯏꯕ ꯑꯃꯨꯛ ꯑꯗꯨꯒ ꯑꯃꯨꯛ ꯍꯪꯉꯒ ꯑꯃꯨꯛ ꯍꯥꯏꯔꯛ ꯍꯥꯏꯔꯛꯀꯦ ꯄꯨꯔꯛꯀꯦ ꯍꯥꯏꯔꯒ ꯑꯃꯨꯛꯀ ꯄꯥꯎ ꯐꯥꯎ ꯐꯥꯎꯕꯤꯔꯛꯇ꯭ꯔꯦ ꯍꯥꯏꯕ ꯑꯩꯅꯁꯨ ꯍꯥꯏꯗ꯭ꯔꯦ ꯍꯣꯡꯉꯁꯨ ꯍꯥꯏꯗꯤ ꯃꯤ ꯎꯝ ꯃꯤ ꯂꯥꯛꯄ ꯃꯇꯝꯗ ꯐꯃꯨꯡ ꯀꯩꯀꯥ ꯁꯦꯝꯃ ꯅꯨꯡꯉꯥꯏꯗꯅ ꯑꯗꯨꯗꯤ
ꯎꯝ ꯎ
ꯑꯩꯁꯨ ꯍꯪꯗ꯭ꯔꯦ ꯃꯣꯏꯁꯨ ꯇꯧꯔꯛꯇ꯭ꯔꯦ
ꯈꯨꯟꯗ ꯂꯥꯛꯇꯕ ꯀꯨ ꯀꯨꯏꯔꯕꯅꯤꯅ ꯍꯥꯏꯗꯤ ꯀꯩ ꯀꯩ ꯑꯍꯣꯡꯕ ꯎꯒꯦ ꯑꯗꯨꯗ
ꯀꯦꯃꯨꯗ